ꯂꯕꯣ
ꯍꯋꯥꯂꯤꯌꯦ ꯅꯪꯗꯦ
ꯑꯩꯁꯨ ꯍꯧꯖꯤꯛ ꯈꯇꯪ ꯍꯧꯒꯠꯂꯤꯌꯦ
ꯑꯣ
ꯆꯥꯛ ꯍꯥꯟꯖꯥꯡ ꯊꯣꯡ ꯑꯕꯣ
ꯆꯥꯛ ꯌꯦꯟꯁꯥꯡ ꯊꯣꯡꯕ ꯍꯧꯔꯤꯅꯦ ꯑꯣ
ꯎꯝ ꯇꯧꯔꯤꯒꯦ ꯍꯧꯖꯤꯛ
ꯑꯩꯈꯣꯏꯁꯦ ꯑꯦ ꯃꯥꯏꯔꯦꯟ ꯏꯟꯁꯥꯡ ꯆꯥꯒꯦ ꯇꯧꯔꯤꯅꯦ
ꯑꯍꯥꯎꯕꯅꯤꯅꯦ ꯃꯥꯏꯔꯦꯟꯗꯣ
ꯎꯝ
ꯀꯔꯤ ꯀꯔꯤ ꯍꯥꯞꯇꯣꯏꯅꯣ ꯃꯥꯏꯔꯦꯟꯗꯨꯗ ꯃꯥꯏꯔꯦꯟ ꯈꯛꯇꯪ ꯂꯣ
ꯁꯧꯒ꯭ꯔꯤ ꯍꯥꯞꯄꯒ ꯆꯥꯗꯣꯏꯅꯤ ꯑꯩꯈꯣꯏ ꯈꯨꯟꯗꯒꯤ ꯈꯨꯟ ꯒ ꯆꯞ ꯃꯥꯟꯅꯅ ꯀꯣ
ꯑꯥ ꯃꯥꯏꯔꯦꯟꯗꯨꯗ ꯁꯧꯒ꯭ꯔꯤ ꯍꯥꯞꯄꯗꯣ ꯍꯥꯎꯕ꯭ꯔꯣ
ꯍꯥꯎꯕꯅꯦ ꯃꯥꯏꯔꯦꯟ ꯌꯥꯝ ꯍꯥꯎꯕꯅꯦ ꯍꯧꯖꯤꯛꯀꯥꯟꯁꯦ ꯅꯧꯅ ꯊꯣꯛꯂꯛꯄꯅꯤꯅꯀꯣ ꯃꯣꯏꯒꯤꯗꯣ
ꯑꯧ ꯍꯣꯏ ꯑꯩꯗꯤ ꯆꯥꯗ꯭ꯔꯤꯌꯦ ꯃꯥꯏꯔꯦꯟꯗ ꯁꯧꯒ꯭ꯔꯤ ꯍꯥꯞꯄꯒ ꯊꯣꯡꯕꯗꯣ
ꯀꯩꯅꯣ ꯑꯥ ꯑꯍꯥꯎꯕ ꯅꯠꯇꯕꯗꯤ ꯌꯥꯝ ꯆꯥꯕ ꯅꯨꯡꯉꯥꯏꯇꯕꯅꯦ ꯃꯥꯏꯔꯦꯟꯁꯦ
ꯀꯅꯥ ꯀꯅꯥ ꯂꯩꯒꯦ
ꯑꯩꯈꯣꯏꯁꯦ ꯃꯤ ꯃꯌꯥꯝ ꯂꯩꯌꯦ ꯅꯪꯗꯤ ꯀꯥꯏꯗꯩ ꯑꯥ ꯃꯄꯥꯟ ꯂꯣꯝꯗ ꯂꯩꯕ꯭ꯔꯣ ꯈꯨꯟꯗ ꯂꯩꯕ꯭ꯔꯣ ꯀꯃꯥꯏ ꯀꯃꯥꯏꯅ ꯇꯧꯔꯤꯒꯦ
ꯑꯩꯒꯤ ꯌꯨꯝꯗ ꯑꯗꯨꯝ ꯂꯩꯌꯦ ꯌꯨꯝꯗ ꯑꯗꯨꯝ ꯂꯩꯌꯦ
ꯅꯪ ꯊꯕꯛ ꯏꯪꯈꯥꯡ ꯀꯔꯤꯝꯇ ꯇꯧꯗꯕ꯭ꯔꯣ
ꯑꯥ ꯇꯧꯗꯦ ꯍꯣꯏ ꯅꯪꯗꯤ ꯀꯔꯤ ꯀꯔꯤ ꯇꯧꯔꯒ ꯂꯩꯕ꯭ꯔꯣ
ꯑꯩꯈꯣꯏꯁꯨꯅꯤ ꯍꯧꯖꯤꯛ ꯑꯥ ꯍꯧꯖꯤꯛ ꯃꯇꯝꯁꯦ ꯈꯔ ꯅꯨꯡꯉꯥꯏꯇꯕꯅꯤꯅꯀꯣ
ꯎꯝ
ꯈꯔ ꯑꯗꯨꯒꯤ ꯁꯨꯇꯤꯁꯨ ꯑꯣꯏꯕ
ꯉꯁꯤꯗꯤ ꯀꯗꯥꯏ ꯆꯠꯀꯦꯔꯣ ꯌꯨꯝ ꯂꯩꯗꯣꯏꯔꯣ
ꯍꯥꯥ
ꯉꯁꯤ ꯀꯥꯏ ꯆꯠꯀꯦꯔꯣ ꯌꯨꯝ ꯂꯩꯗꯣꯏꯔꯣ ꯍꯥꯏꯕ
ꯑꯗꯨꯝ ꯌꯨꯝꯗ ꯂꯩꯗꯣꯏꯅꯤꯍꯦ ꯏꯕꯥꯅꯤ ꯎꯝ ꯍꯣꯔꯦꯟꯁꯨ ꯄꯥꯎ ꯐꯥꯎꯅꯁꯤꯀꯣ
ꯍꯣꯏ ꯍꯣꯏ ꯌꯥꯏꯌꯦ ꯌꯥꯝ ꯁꯥꯗ꯭ꯔꯣ ꯍꯟꯗꯛꯁꯦ
ꯁꯥꯏꯌꯦ ꯃꯄꯥꯟꯀ ꯊꯣꯛꯄ ꯌꯥꯗ꯭ꯔꯦ
ꯍꯣꯏ ꯁꯥꯃꯟꯗꯥꯅ ꯅꯣꯡꯁꯦ ꯈꯔ ꯌꯥꯝꯅ ꯆꯨꯕꯤꯔꯗꯤ ꯐꯗꯣꯏꯕ ꯉꯔꯥꯡꯗꯤ ꯀꯥꯏ ꯆꯠꯂꯦ ꯂꯩꯕ꯭ꯔꯣ ꯌꯨꯝꯗ ꯑꯗꯨꯝ
ꯑꯗꯨꯝ ꯌꯨꯝꯗ ꯂꯩꯌꯦ
ꯎꯝ ꯌꯥꯝ ꯅꯨꯡꯉꯥꯏꯅꯦ ꯑꯗꯨꯗꯤ ꯑꯩꯗꯤ ꯉꯔꯥꯡ ꯂꯧ ꯆꯜꯂꯦ
ꯑꯣ ꯍꯣꯏ ꯆꯤꯡꯒꯤ ꯂꯧ ꯆꯠꯄ꯭ꯔꯣ
ꯑ ꯁꯤ ꯁꯤꯒꯤ ꯅꯠꯇꯕꯤꯗ
ꯑꯣ ꯑꯣ ꯑꯣ
ꯇꯝꯄꯥꯛꯀꯤ ꯂꯧꯗꯣ
ꯑꯥ ꯑꯧ ꯀꯩ ꯑꯥ ꯖꯨꯟ ꯖꯨꯂꯥꯏ ꯃꯇꯝ ꯑꯣꯏꯕꯅꯤꯅꯀꯣ
ꯍꯣꯏ ꯍꯧꯖꯤꯛ ꯂꯧ ꯃꯇꯝ ꯑꯣꯏꯕꯅꯤꯅ
ꯎꯝ
ꯏꯁꯤꯡꯒꯤ ꯂꯧ ꯇꯝꯄꯥꯛꯀꯤ ꯂꯧꯗꯤ ꯍꯧꯖꯤꯛ ꯃꯇꯝ ꯑꯣꯏꯔꯝꯅꯤꯅ ꯌꯨꯝꯗ ꯂꯩ ꯐ꯭ꯔꯤꯗ ꯂꯩꯔꯗꯤ ꯂꯧ ꯆꯠꯁꯦ ꯅꯪꯁꯨ
ꯆꯠꯁꯦ ꯆꯠꯁꯦ ꯅꯣꯏꯒꯤꯔꯣꯝꯁꯦ ꯃꯐꯝ ꯈꯪꯗꯕꯩ ꯆꯠꯄꯁꯨ ꯌꯥꯗꯦꯅꯦ ꯍꯧꯖꯤꯛꯁꯦ ꯑꯩꯈꯣꯏꯁꯦ ꯈꯨꯟꯗꯁꯨ ꯅꯠꯇꯦ
ꯑꯣ ꯊ ꯂꯎ ꯊꯕ ꯆꯇꯦ
ꯑꯗꯨꯝ ꯌꯨꯝꯗ ꯂꯩꯔꯗꯤ ꯑꯗꯨꯝ ꯇꯧꯋꯤꯗ
ꯎꯝ
ꯍꯧꯖꯤꯛꯁꯦ ꯇꯝꯄꯥꯛꯇ ꯂꯩꯕꯅꯤꯅꯀꯣ ꯑꯗꯨꯒꯤ
ꯍꯩꯔꯝꯃꯣꯏꯗ꯭ꯔꯥ ꯈꯟꯕ ꯃꯤ ꯈꯔꯗꯤ ꯍꯩꯇꯕ ꯌꯥꯎꯋ
ꯍꯩꯕꯅꯤꯗ ꯑꯩꯗꯤ ꯌꯥꯝ ꯍꯩꯕꯅꯤ ꯐꯤ ꯁꯥꯕꯁꯨ ꯍꯩꯌꯦ ꯂꯧ ꯆꯠꯄꯁꯨ ꯍꯩꯌꯦ ꯊꯕꯛ ꯏꯪꯈꯥꯡ ꯈꯔ ꯈꯔ ꯇꯧꯕꯁꯨ ꯍꯩꯒꯦ ꯑꯗꯣ ꯑꯩꯅ ꯍꯩꯇꯕꯁꯦ ꯍꯥꯏꯗꯤꯀꯣ ꯏꯟꯁꯥꯡ ꯑꯍꯥꯎꯕ ꯊꯣꯡꯕꯗꯣ ꯁꯟꯁ ꯑꯣꯛꯁꯥꯒꯨꯝꯕ ꯑꯗꯨ ꯊꯣꯡꯕꯗꯣ ꯈꯔ ꯑꯩꯅ ꯇꯧꯅꯤꯡꯗꯕ ꯈꯔ ꯄꯣꯛꯑꯦ ꯑꯗꯨ ꯀꯔꯤꯅꯣ ꯍꯥꯏꯀꯥꯟꯗ ꯑꯩꯅ ꯇꯧꯔꯗꯤ ꯆꯥꯅꯤꯡꯗꯕꯀꯣ
ꯑꯥ ꯍꯣꯏ ꯇꯧꯕꯅꯦ ꯁꯥ ꯉꯥꯁꯦ ꯏꯁꯥꯅ ꯁꯦꯝꯃꯒ ꯊꯣꯡꯕꯗꯣ ꯍꯥꯎꯇꯕꯅꯦ ꯃꯤꯅ ꯊꯣꯡꯕꯅ ꯍꯥꯎꯋꯤꯗ ꯍꯣꯏ ꯑꯁ
ꯑꯗꯨꯅꯦ ꯍꯥꯎꯝ
ꯕꯣꯜ ꯌꯦꯡꯕ꯭ꯔꯣ ꯅꯣꯏꯗꯤ
ꯕꯣ ꯌꯦꯡꯕꯨꯗꯤ ꯌꯦꯡꯉꯦ ꯑꯣ ꯍꯧꯖꯤꯛꯇꯤ ꯕꯣꯜ ꯃꯇꯝ ꯑꯣꯏꯕꯅꯤꯅꯀꯣ
ꯎꯝ
ꯅꯪꯁꯦ ꯈꯨꯟꯗ ꯌꯨꯝꯗ ꯂꯩꯔꯗꯤ ꯀꯩꯅꯣ ꯎꯝ ꯍꯧꯖꯤꯛꯁꯦ ꯅꯣꯏꯔꯣꯝꯗ ꯒꯥꯔꯤ ꯆꯠꯄ ꯅꯨꯡꯉꯥꯏꯕ꯭ꯔꯣ
ꯅꯨꯡꯉꯥꯏ ꯅꯨꯡꯉꯥꯏꯇ ꯍꯥꯟꯗ ꯁꯦ
ꯎꯝ ꯑꯗꯨꯅꯤ
ꯌꯔꯤꯄ ꯅꯨꯡꯉꯥꯏꯁꯦ ꯁꯥꯃꯟꯗꯅ ꯂꯩꯐꯝ ꯆꯥꯐꯝ ꯈꯪꯗꯦ ꯍꯟꯗꯛꯇꯤ
ꯎꯝ ꯑꯗꯨꯅꯤ ꯊꯕꯛ ꯆꯠꯂꯁꯨ ꯁꯥꯏꯌꯦ ꯌꯨꯝꯗ ꯂꯩꯔꯤꯁꯨ ꯁꯥꯏꯌꯦ ꯅꯨꯡꯁꯥꯁꯦ
ꯂꯩꯔꯁꯨ ꯁꯥꯏꯌꯦ
ꯁꯥꯇ꯭ꯔꯁꯨ ꯅꯣꯡ ꯆꯨꯔꯗꯤ ꯑꯗꯨꯝ ꯊꯕꯛꯁꯨ ꯇꯧꯅꯤꯡꯗꯕꯀꯣ ꯂꯧ ꯆꯠꯄ ꯃꯇꯝꯁꯨ ꯑꯣꯏꯕꯅꯤꯅ ꯑꯁ ꯈꯔꯗꯤ ꯇꯟꯕ ꯃꯩ ꯌꯥꯎꯔꯤꯕ ꯑꯈꯣꯏꯒꯤꯁꯦ
ꯅꯣꯡ ꯆꯨꯨꯔꯁꯨ ꯑꯃꯨꯛ ꯇꯟꯕ ꯆꯨꯗ꯭ꯔꯁꯨ ꯑꯃꯨꯛ ꯌꯥꯗꯕ ꯇꯧꯔꯤꯁꯦ ꯉꯔꯥꯡ ꯅꯨꯡꯗꯥꯡ ꯅꯣꯡ ꯆꯨꯕ꯭ꯔꯥ ꯅꯣꯏꯔꯣꯝꯗ
ꯆꯨꯑꯦ ꯅꯨꯡꯗꯥꯡꯗꯣ ꯑꯣ ꯈꯔ ꯆꯨꯑꯦ ꯑꯗꯨꯗ
ꯎꯝ ꯎꯝ
ꯄꯨꯡ ꯁꯚꯦꯟ ꯑꯥꯏꯠ ꯑꯗꯨ ꯑꯗꯨꯋꯥꯏꯗꯀꯣ ꯑꯗꯨ ꯑꯗꯨꯋꯥꯥꯏꯗ ꯈꯔ ꯆꯨꯑꯦ ꯍꯧꯖꯤꯛꯄꯨꯗꯤ ꯆꯨꯗꯦ ꯈꯨꯟꯗ ꯆꯨꯕ꯭ꯔꯣ
ꯀ ꯈꯨꯗꯤ ꯆꯨꯗꯦꯣꯡ ꯅꯣꯡ ꯈꯔ ꯈꯔ ꯃꯥꯡꯅꯤ
ꯎꯝ
ꯅꯣꯡꯃꯪꯗ꯭ꯔꯣ ꯅꯣꯏꯔꯣꯝꯗ
ꯃꯪꯕꯨꯗꯤ ꯃꯪꯉꯦ ꯅꯨꯡꯁꯥ ꯊꯣꯛꯂꯛꯇ꯭ꯔꯦ ꯍꯧꯖꯤꯛꯐꯥꯎ
ꯎꯝ ꯅꯣꯡ ꯃꯪꯉꯦꯅꯦ ꯌꯥꯝ ꯁꯥꯏꯅꯦ
ꯑꯩꯁꯦ ꯂꯩꯁꯥꯕꯤꯗꯤ ꯃꯥꯜꯂꯤꯕꯀꯣ
ꯑꯥ
ꯎ ꯀꯣꯏꯅꯥꯕꯀꯥ ꯂꯩꯕ꯭ꯔꯣ
ꯑꯣꯏꯅꯕꯒꯁꯦ ꯍꯟꯗꯛꯁꯦ ꯑꯩ ꯊꯤꯔꯤꯕꯅꯤꯅꯦ
ꯑꯩꯈꯣꯏꯁꯨꯅꯦꯕ ꯆꯞ ꯃꯥꯟꯅꯔꯦ
ꯅꯪꯁꯨ ꯀꯤꯔꯤꯕ꯭ꯔꯣ
ꯀꯤꯕ ꯐꯪꯗ꯭ꯔꯦ ꯊꯤꯈ꯭ꯔꯁꯨ
ꯑꯗꯨꯅꯦ ꯅꯣꯡꯃ ꯄꯨꯟꯅ ꯑꯝꯇ ꯊꯤꯃꯤꯟꯅꯔꯨꯁꯦ
ꯑꯗꯨꯅ ꯐꯥꯒꯗ꯭ꯔꯅ ꯈꯜꯂꯤꯕ
ꯑꯩꯁꯨ ꯏꯊꯟꯇ ꯊꯤꯕꯅꯤꯅꯦ ꯊꯤꯐꯝ ꯈꯪꯗ꯭ꯔꯦꯅꯦ
ꯃꯌꯥꯝꯕꯨꯗꯤ ꯂꯩꯌꯦꯕ ꯌꯥꯝꯅ ꯀꯩꯅꯣ ꯃꯣꯏꯒꯤꯁꯦ ꯃꯕꯨꯛ ꯐꯠꯇꯕ ꯑꯃꯁꯝꯨ ꯌꯥꯎꯋꯤ ꯉꯁꯤ ꯁꯤꯖꯤꯟꯅꯕꯁꯨ ꯌꯥꯎꯋꯤ ꯂꯥꯏꯔꯤꯛ ꯍꯩ
ꯃꯣꯠ ꯆꯥꯟꯅꯕ ꯑꯝꯇ ꯐꯪꯗꯦꯅꯦ ꯇꯧꯔꯤꯁꯦ
ꯍꯣꯏ ꯂꯥꯏꯔꯤꯛ ꯍꯩꯕꯁꯨ ꯐꯪꯗꯦ ꯍꯧꯖꯤꯛꯁꯦ ꯃꯤ ꯃꯤꯒꯤ ꯏꯁꯇꯦꯟꯗꯥꯔꯗ ꯑꯣꯏꯅ ꯆꯠꯅꯔꯦ ꯍꯧꯖꯤꯛꯁꯦ
ꯍꯣꯏꯅꯦ
ꯏꯅꯥꯛ ꯈꯨꯟꯕ ꯈꯣꯏꯅ ꯏꯅꯥꯛ ꯈꯨꯟꯕ ꯑꯗꯨꯝ ꯆꯠꯄ ꯂꯥꯏꯔꯕ ꯈꯣꯏꯅ ꯑꯗꯨꯝ ꯂꯥꯏꯔꯕ ꯈꯣꯏꯅ ꯆꯠꯄ
ꯑꯩꯈꯣꯏꯅ ꯂꯥꯏꯔꯕꯥ
ꯈꯔ ꯁꯤꯡꯕ ꯈꯣꯏꯅ ꯁꯤꯡꯕ ꯈꯛ
ꯑꯗꯨꯗꯤ ꯑꯄꯪꯕꯅ ꯑꯄꯪꯕ ꯃꯁꯦꯜ
ꯎꯝ ꯑꯗꯨ ꯇꯧꯕ ꯍꯧꯖꯤꯛ ꯃꯇꯝꯁꯦ ꯌꯥꯗ꯭ꯔꯦ
ꯅꯣꯡꯃ ꯑꯝꯇ ꯄꯨꯟꯅ ꯃꯇꯝꯁꯦ ꯍꯦꯟ ꯊꯤꯗꯧꯔꯦ
ꯑꯥ ꯑꯗꯨꯅꯅꯦ
ꯏ꯭ꯔꯦꯉ ꯏꯗ
ꯅꯣꯏꯗꯤ ꯀꯣꯏ ꯀꯩ ꯌꯦꯟꯁꯥꯡ ꯆꯥꯗꯣꯏꯅꯣ ꯀꯩ ꯃꯊꯦꯜ ꯊꯣꯡꯉꯕꯣ
ꯑꯩꯁꯦ ꯁꯣꯏꯕꯨꯡ ꯏꯔꯣꯟ ꯁꯦꯔꯥꯅ ꯁꯦꯝꯃꯤꯕ ꯁꯥꯕꯅꯤꯅ ꯍꯟꯗꯛ ꯈꯔꯥ ꯆꯥꯗꯔꯗꯤ
ꯎꯝ ꯌꯥꯝ ꯍꯥꯎꯔꯅꯤꯗ ꯌꯨꯝꯗ ꯂꯩꯔꯗꯤ ꯌꯨꯝꯗ ꯊꯣꯡꯕ ꯆꯥꯛ ꯏꯟꯁꯥꯡꯗꯤ ꯌꯥꯝ ꯍꯥꯎꯕꯅꯤ
ꯎꯝ ꯑꯍ ꯈꯪꯗꯦꯗꯗ ꯍꯟꯗꯛꯁꯦ ꯁꯥꯕꯅꯤꯅ ꯆꯥꯛ ꯆꯥꯕ ꯅꯨꯡꯉꯥꯏꯇꯦꯗ
ꯑꯝ ꯑꯗꯨꯕꯨꯗꯤ ꯆꯨꯝꯕ
ꯎꯝ
ꯅꯪꯁꯦ ꯀꯩꯅꯣ ꯂꯩꯁꯥꯕꯤ ꯑꯣꯏꯔꯗꯤ ꯐꯟꯅꯦ ꯀꯥ ꯂꯧꯅꯤꯡꯗ꯭ꯔꯣ
ꯂꯧꯅꯤꯡꯉꯤꯅꯦ
ꯑ ꯑꯩꯈꯣꯏꯒꯤ ꯀꯩꯅꯣꯁꯤꯁꯦ ꯎꯝ ꯁꯤ ꯂꯩꯔꯤꯉꯩꯗ ꯀꯩꯅꯣ ꯂꯧꯋꯣ ꯑꯩꯉꯣꯟꯗ ꯑꯅꯤ ꯑꯍꯨꯝꯔꯛꯇꯤ ꯂꯩꯌꯦ ꯁꯨꯇꯤ ꯑꯣꯏꯕꯒꯤꯀꯣ ꯑꯩꯅ ꯁꯥꯕ
ꯐꯅꯦꯛ ꯂꯩꯕ꯭ꯔꯣ ꯅꯪ
ꯍꯥꯥ
ꯐꯅꯦꯛ ꯅꯉꯣꯟꯗ ꯂꯩꯕ꯭ꯔꯥ ꯍꯥꯏꯕ
ꯂꯩꯌꯦ ꯅꯪꯗꯣ ꯀꯔꯤꯅꯣ ꯃꯤ ꯀꯔꯤ ꯋꯥꯡ ꯆꯥꯎꯕ꯭ꯔꯥ ꯄꯤꯛꯄ꯭ꯔꯥ ꯀꯃꯥꯏ ꯇꯧꯕ꯭ꯔꯥ
ꯋꯥꯡ ꯆꯥꯎꯗꯦ ꯅꯣꯔꯝ ꯌꯥꯎꯅꯦ
ꯑꯣ ꯑꯗꯨꯅ ꯐꯥꯏꯅ ꯑꯗꯨ ꯎꯝ ꯂꯟꯖꯤꯟ ꯍꯥꯏꯕꯗꯣ ꯑꯣꯔꯤꯖꯤꯅꯦꯜ ꯁꯤꯡꯗꯣ ꯅꯪꯖꯦ ꯑꯥ ꯑꯗꯣ ꯅꯪꯒꯤ ꯍꯥꯏꯗꯤ ꯀꯃꯥꯏ ꯁꯨꯔꯦ ꯀꯃꯥꯏ ꯇꯧꯔꯦ
ꯅꯦꯝꯃꯦ
ꯑꯣ ꯑꯣ ꯅꯪꯒꯤꯗꯣ ꯆꯞ ꯆꯥꯔꯅꯤ
ꯎꯝ ꯎꯝ ꯅꯪ ꯁꯥꯕ꯭ꯔꯣ
ꯑꯣ ꯁꯥꯕ ꯌꯥꯝ ꯐꯖꯩꯌꯦ ꯌꯥꯝꯅꯁꯨ ꯏꯁꯃꯨꯠ ꯑꯣꯏꯕꯀꯣ ꯁꯣꯐ ꯑꯣꯏꯕ
ꯑ ꯅꯪ
ꯅꯪꯁꯦ ꯍꯣꯔꯦꯟꯀꯣ
ꯑꯥ
ꯑꯩꯅ ꯐꯣꯇꯣ ꯊꯥꯔꯛꯀꯦ ꯅꯪ ꯂꯧꯅꯤꯡ ꯂꯧꯅꯤꯡꯗꯕꯗꯤ ꯈꯪꯗꯦ ꯌꯦꯡꯉꯣ ꯍꯥꯏꯕ ꯋꯥꯅꯤꯗꯀꯣ
ꯌꯦꯡꯒꯦ ꯍꯣꯏ ꯊꯥꯔꯛꯑꯣ ꯈꯔ
ꯎꯝ
ꯅꯪꯗꯤ ꯌꯥꯝ ꯍꯩꯕꯖꯥꯠꯅꯤ
ꯍꯩꯗꯤ ꯍꯕ ꯍꯩꯕꯗꯤ ꯍꯩꯗꯤꯦ ꯅꯪꯁꯤ ꯀꯩꯅꯣ ꯃꯦꯁꯦꯖꯇ ꯑꯝꯇ ꯑꯩꯉꯣꯟꯗ ꯇꯧꯔꯛꯑꯣ ꯀꯣ
ꯑ ꯍꯣꯏ
ꯃꯦꯁꯦꯁ ꯇꯧꯔꯀꯥꯟꯗ ꯑꯩꯅ ꯐꯣꯇꯣꯗꯣ ꯐꯣꯔꯋꯥꯔꯗ ꯇꯧꯔꯒꯦ
ꯑꯥ
ꯍꯧꯖꯤꯛ ꯂꯩꯁꯥꯔꯤꯉꯩꯗ ꯅꯪꯅ ꯑꯄꯥꯝꯕ ꯅꯪꯅ ꯂꯧꯅꯤꯡꯕ ꯂꯧꯍꯧꯔꯣ
ꯑꯗꯨꯅꯦ ꯍꯌꯦꯡꯋꯥꯏ ꯄꯨꯅꯤꯡꯉꯥꯏ ꯂꯩꯔꯣꯏ ꯍꯧꯖꯤꯛꯅ ꯇꯨꯡ ꯁꯟꯍꯧꯗ꯭ꯔꯗꯤ
ꯎꯝ ꯑꯗꯨꯅꯤ
ꯅꯣꯏ ꯐꯅꯦꯛ ꯁꯥꯕꯗꯣ
ꯎꯝ
ꯅꯨꯃꯤꯠ ꯀꯌꯥ ꯀꯌꯥꯅꯤ ꯆꯪꯒꯦ
ꯅꯨꯃꯤꯠꯁꯦ ꯋꯥꯟ ꯋꯤꯛꯀꯨꯝꯕꯗꯤ ꯆꯪꯉꯦ
ꯎꯝ
ꯑꯃꯃꯝꯗ ꯑꯗꯨꯅ ꯍꯧꯖꯤꯛ ꯃꯇꯝꯁꯤ ꯑ ꯕꯟ ꯕ꯭ꯂꯣꯀꯦꯠ ꯌꯥꯝ ꯑꯣꯏꯗꯅ ꯑꯩꯈꯣꯏꯗ ꯑꯩꯈꯣꯏꯔꯣꯝꯁꯦ ꯍꯧꯖꯤꯛꯁꯦ ꯑꯗꯨꯒꯤ ꯂꯪ ꯃꯃꯜꯁꯤꯡꯁꯨ ꯌꯥꯝ ꯇꯥꯍꯟꯕ ꯇꯝꯄꯥꯛꯀ ꯑꯣꯏꯔꯁꯨ ꯈꯨꯟꯗ ꯑꯣꯏꯔꯁꯨ ꯁꯨꯃꯥꯏꯅ ꯇꯧꯕꯗꯣ
ꯑꯥ
ꯑꯗꯨꯗꯣ
ꯑꯗꯨꯅ ꯑꯩꯅ ꯑꯩ ꯂꯪꯖꯟ ꯍꯥꯏꯕꯗꯨꯗꯤꯀꯣ ꯑꯩꯅ ꯀꯩꯅꯣ ꯑꯅꯤ ꯑꯍꯨꯝꯂꯛꯇꯤ ꯑꯩꯅ ꯇꯧꯕꯅꯦꯕ ꯁꯤꯁꯦ ꯎꯝ ꯔꯦꯠꯇꯣ ꯃꯥꯒꯤ ꯀꯩꯅꯣ ꯑꯩꯅ ꯈ꯭ꯋꯥꯏꯗꯒꯤ ꯄꯥꯝꯖꯕ ꯃꯤꯔꯨꯟꯒꯨꯝꯕ ꯌꯥꯝꯅ ꯂꯥꯏꯗ ꯑꯣꯏꯗꯕꯀꯣ ꯌꯥꯝꯅꯁꯨ ꯗꯥꯛꯛ ꯑꯣꯏꯗꯕ ꯑꯗꯨꯗꯣ ꯑꯩꯅ ꯁꯦꯠꯀꯤꯦꯅ ꯑꯩꯅ ꯇꯧꯕ ꯑꯗꯨꯗ ꯑꯩꯁꯦ ꯍꯧꯖꯤꯛ ꯎ ꯐꯣꯟ ꯑꯩꯒꯤ ꯐꯣꯟꯗꯣ
ꯑꯝ
ꯃꯃꯥꯏꯗ ꯂꯣꯏꯅ ꯇꯠꯈ꯭ꯔꯕ ꯑꯗꯨꯒꯤ ꯐꯣꯟ ꯂꯧꯅꯤꯡꯕꯒꯤ ꯏꯣꯟ ꯊꯣꯛꯂꯁꯦꯅ ꯈꯜꯂꯤꯕ ꯑꯗꯨꯗ
ꯎꯝ
ꯌꯥꯝ ꯄꯥꯝꯅ ꯁꯦꯝꯅꯤ ꯁꯦꯝꯈ꯭ꯔꯕꯅꯤ ꯑꯩꯒꯤ ꯐꯅꯦꯛꯁꯤꯡꯁꯨ
ꯐꯤ ꯁꯥꯕ ꯍꯥꯏꯕꯁꯦ ꯌꯥꯝ ꯐꯩ ꯌꯥꯝ ꯀꯥꯟꯅꯩ ꯏꯁꯥꯒꯤꯗꯪ ꯑꯣꯏꯔꯁꯨ ꯁꯥꯅꯕ ꯍꯥꯏꯕꯅꯤꯅ